ꯍꯜꯂꯣ
ꯃꯤꯗꯤ ꯊꯕꯛ ꯌꯥꯝ ꯆꯤꯟꯕ ꯃꯥꯜꯂꯦꯀꯣ ꯉꯁꯤ
ꯆꯤꯟꯗꯦ ꯆꯤꯟꯗꯦ ꯃꯔꯨꯞ ꯑꯃ ꯀꯣꯜ ꯇꯧꯔꯛꯄꯒꯤ ꯀꯨꯝꯂꯒ ꯂꯩꯕꯅꯦ
ꯑ ꯍꯔꯤ ꯑ ꯑꯗꯤ
ꯀꯗꯥꯏ ꯆꯠꯂꯒ ꯂꯩꯕ꯭ꯔꯣ ꯅꯪꯗꯤ
ꯌꯨꯝꯗ ꯂꯩꯗ ꯑꯗꯣ ꯑꯩꯈꯣꯏ ꯑꯟꯇꯤ ꯑꯃ ꯒꯦꯝ ꯚꯤꯂꯦꯖꯇ ꯂꯩꯕ ꯑꯗꯣ ꯃꯣꯏꯒꯤ ꯌꯨꯝꯗ ꯃꯦꯡꯒꯣ ꯌꯥꯝ ꯄꯥꯜꯂꯦ ꯆꯥꯕ ꯂꯥꯛ ꯑꯣ ꯍꯥꯏꯌꯦ ꯉꯁꯤꯁꯨ ꯕꯛꯀꯦꯠ ꯑꯃ ꯃꯤꯉꯣꯟꯗ ꯄꯤꯈꯔꯦ ꯍꯥꯏꯌꯦ ꯆꯥꯅꯤꯡꯉꯥꯏ ꯃꯤ ꯆꯥꯕ ꯂꯩꯗꯕꯒꯤ
ꯑꯥ
ꯒꯥꯔꯤ ꯂꯩ ꯇꯕ ꯒꯦꯝ ꯚꯤꯂꯦꯖꯇꯗꯤ ꯌꯥꯝ
ꯒꯥꯔꯤ ꯄꯥꯏꯕ ꯃꯤ ꯌꯥꯝ ꯂꯥꯛꯅ
ꯔꯤ ꯄꯥꯏꯕ ꯃꯤ ꯂꯥꯏꯛ ꯇꯕꯥꯗ ꯃꯥꯅ ꯃꯥ ꯀꯣꯜꯗ ꯃꯥꯗꯣ ꯋꯥꯀꯤ ꯁꯇꯅꯤ ꯍꯥꯏꯕ ꯄꯥꯃꯨ ꯍꯥꯏꯅ ꯌꯥꯝ ꯊꯨꯝꯃꯦ ꯍꯥꯏꯌꯦꯦ ꯇꯤꯟꯁꯨ ꯆꯥꯔꯦ ꯍꯥꯏꯌꯦꯦ ꯗ ꯍ ꯄꯗ ꯀ ꯁꯗ
ꯑꯗꯨ ꯅꯨꯄꯥꯗ ꯇꯧꯕ ꯌꯥꯏꯅ ꯆꯠꯁꯦ ꯍꯥꯏꯅ ꯃꯦꯡꯒꯣꯜ ꯂꯧꯕ ꯆꯠꯁꯦ ꯍꯣꯏ ꯂꯧꯕ ꯆꯠꯁꯦ ꯍꯥꯏꯅ ꯌꯨꯝ ꯍꯥꯏꯕꯗꯤ
ꯀ
ꯎꯝ ꯀꯇ ꯂꯥꯏꯔꯦ ꯆꯀꯥꯎꯕꯤ ꯌꯥꯏꯅ
ꯁꯪꯒ ꯋꯥꯡꯣ ꯎꯜꯂꯥꯁꯁꯤ ꯃ ꯅꯥ ꯀꯦꯗꯤ ꯃꯥꯕꯨꯁꯨ ꯑꯁ ꯃꯥꯎꯁꯨꯣ ꯊꯕꯥꯛꯇꯦꯅꯤꯗꯅꯤꯅ
ꯒꯥꯔꯤ ꯄꯥꯏꯕ ꯃꯤ ꯌꯥꯝ ꯂꯩꯕꯗꯥꯏ ꯅꯣꯏꯒꯤ ꯅꯨꯄꯤ ꯑꯃꯁꯨ ꯂꯩꯕ ꯅꯠꯇ꯭ꯔꯣ
ꯀꯔꯤ ꯅꯨꯄꯤꯔ ꯑꯃꯗꯣ ꯀꯨꯆꯤꯡ ꯆꯠꯄ ꯑꯗꯨꯒꯤꯅꯦ ꯑꯣꯏ ꯂꯨ ꯄ ꯀꯥꯎꯕ ꯌꯦꯡꯁꯤꯦꯔꯥ ꯋꯥꯡ ꯀꯋꯥ ꯄꯄ ꯎꯅꯤꯡꯉꯥꯏꯗꯤ ꯈꯪꯗꯦ ꯑꯗꯨ ꯅꯣꯣꯏ ꯂꯑꯒ ꯑꯩꯈꯣꯏꯅ ꯆꯥꯅꯤꯡꯕ ꯐꯥꯎꯗꯤ ꯆꯥꯕ ꯂꯩꯒꯅꯤ ꯍꯥꯏꯌꯦ ꯄꯨꯅꯤꯡꯉꯥꯏꯗꯤ ꯈꯪꯗꯦ ꯍꯥꯏꯌꯦ ꯃꯥꯁꯨ ꯎꯝ ꯀꯅꯦ ꯐꯣꯡ ꯇ ꯍꯪ ꯃꯦꯛꯁꯅ ꯇꯨꯅꯤ ꯁꯥꯟꯅꯣ ꯇꯨꯅꯨ
ꯑꯗꯨꯕꯨ ꯄꯨꯅꯤꯡꯉꯥꯏꯁꯨ ꯈꯔꯗꯤ ꯂꯩꯒꯅꯤꯗ
ꯎꯝ ꯑꯗꯨ ꯑꯣꯏꯔꯁꯨ ꯄꯨꯗ꯭ꯔꯁꯨ ꯌꯥꯝ ꯆꯥꯕ ꯐꯪꯦ ꯑꯗꯨ ꯇꯝ ꯌꯥꯏꯅ
ꯎꯝ ꯀꯩꯅꯣꯒꯨꯝꯕ ꯄꯨꯔꯒ ꯆꯠꯂꯣ ꯑ ꯍꯪꯒꯥꯝ ꯃꯍꯤꯗꯧꯔꯪꯒꯤ ꯍꯪꯒꯥꯝꯍꯤꯗ ꯂꯩ ꯌꯈꯤꯕ꯭ꯔꯣ
ꯅꯠꯇꯦ ꯑꯩꯅ ꯍꯥꯏꯕꯗꯤ ꯃꯨꯟꯕ ꯍꯥꯏꯕꯅꯤꯗ ꯎꯝ ꯖꯤ ꯃꯦꯗꯤ ꯌꯥꯝ ꯌꯥꯝ ꯄꯥꯂꯦꯒ ꯆꯥꯅꯤꯡꯉꯗꯤ ꯏꯃꯥꯟꯅꯕꯤꯅꯁꯨ ꯂꯦꯡꯒꯣ ꯄꯨꯔꯛꯄꯅꯦ ꯑꯗꯣ ꯑꯩꯈꯣꯏꯗ ꯆꯥꯗꯕ ꯀꯥꯎꯍꯧꯈ꯭ꯔꯦ ꯃꯥ ꯑꯃꯨꯛ ꯍꯟꯈ꯭ꯔꯦ ꯎꯝ
ꯃꯨꯟꯕ ꯃꯟꯗꯨ ꯗꯣ ꯍꯪꯒꯥꯝ ꯃꯍꯤꯗ ꯍꯥꯄ
ꯎꯝ ꯑꯁ ꯍꯪꯒꯥꯝ ꯃꯍꯤꯘꯗ ꯆꯥꯕ ꯂꯣꯏꯈꯔꯦꯗ ꯑꯩꯈꯣꯏ ꯄꯨ ꯅꯪ ꯅꯪꯒꯤꯗꯣ ꯀꯌꯥ
ꯀꯔꯤ ꯍꯥꯏꯕ
ꯀꯌꯥ ꯁꯨꯈꯔꯕ꯭ꯔꯣ ꯍꯥꯏꯕꯅꯤꯗ
ꯑ ꯇ꯭ꯣꯏꯟꯇꯤ ꯇꯨꯔꯥ ꯁꯨ ꯈꯔꯕꯅꯤ
ꯑ ꯊꯨꯈ꯭ꯔꯦꯅ ꯅꯪꯒꯤꯗꯨ ꯌꯥ ꯑꯣ ꯅꯪꯒꯤ ꯅꯃꯥꯟꯅꯕꯤꯒꯤ ꯃꯤꯡꯗꯨ
ꯄꯩ ꯄꯩꯊꯥꯏ ꯃꯥꯅ ꯐꯨꯜ ꯏꯗꯕ ꯃꯥꯜꯂꯦ
ꯑꯣ ꯑ ꯑꯩꯁꯨ ꯀꯣ ꯐꯥꯎꯕ ꯌꯦꯡꯁꯤꯔꯥ ꯈꯪꯗꯦ
ꯇ꯭ꯋꯦꯟꯇꯤ ꯐꯥꯏꯚ
ꯎꯝ ꯑꯥꯎ ꯆꯨꯗꯦ ꯍꯥꯏꯏ ꯆꯨꯗꯦ ꯎꯝ ꯦ ꯀꯁꯇꯃꯥꯔ ꯂꯥꯛꯞ ꯄ ꯒꯤꯔꯥ
ꯍꯣꯏ
ꯎꯝ ꯃꯤꯒꯣ ꯃꯟꯕꯗꯅꯤꯡꯕ ꯅꯔ ꯍ ꯕꯖꯥꯔꯗꯒꯤ ꯑꯃꯨꯛ ꯆꯠꯄꯅꯤ ꯑꯗꯨꯒꯤꯅꯦ ꯇꯟꯕꯗꯣ ꯎ
ꯎꯝ
ꯀꯔꯤ ꯀꯔꯤ ꯂꯥꯎꯗ꯭ꯔꯗꯤ ꯌꯥꯗꯦ
ꯅꯣꯏ ꯅꯛꯄ ꯀꯩꯅꯣ ꯑꯗꯨꯒꯤ ꯔꯣꯝꯗ ꯅꯣꯏꯒꯤ ꯔꯣꯝꯗꯒꯤ ꯒꯦꯝ ꯚꯂꯦꯖꯇꯩꯗ ꯆꯠꯄ ꯌꯥꯕ ꯅꯠꯇ꯭ꯔꯣ
ꯎꯝ ꯑ ꯑ
ꯇꯔꯨꯡ ꯇꯔꯨꯡꯔꯣꯝꯗꯒꯤꯔ ꯌꯥꯝ ꯅꯛꯄ ꯅꯠꯇ꯭ꯔꯣꯒꯦ ꯃꯤꯂꯦꯖ
ꯑꯁ ꯌꯥꯝ ꯅꯛꯄ ꯅꯠꯇꯦ ꯑꯁ ꯅꯍꯥꯟꯈꯣꯏ ꯍ ꯆꯦ ꯋꯥꯐꯝꯟ
ꯈꯣꯣꯡꯅ ꯆꯠꯄ꯭ꯔꯥ
ꯍꯥꯟ ꯆꯠꯄꯦ ꯆꯠꯂ
ꯌꯂꯄꯔꯅ
ꯂ ꯀꯩꯗ ꯋꯥꯟ ꯑꯥꯋꯔꯁꯒꯨꯝꯕ ꯆꯪꯕ꯭ꯔꯥ ꯀꯣ ꯈꯪꯗꯦ ꯒꯤꯅꯇꯥꯗ ꯀꯁꯨ ꯁꯦꯡꯕꯗꯤ ꯀꯥꯎ ꯐꯦ
ꯑ
ꯎ ꯎ
ꯒꯥꯔꯤ ꯃꯆꯥꯒꯨꯝꯕ ꯂꯩꯔꯨ ꯁꯤ ꯃꯅꯤꯡꯗꯒꯤꯗꯤ ꯗꯥꯏꯔꯦꯛ ꯋꯥꯟ ꯑꯥꯋꯥꯔ ꯆꯠꯄꯗꯣ ꯀꯩꯅꯣꯗꯒꯤ ꯒꯥꯔꯤ ꯃꯆꯥꯗꯒꯤ ꯆꯠꯂꯤꯗꯤ ꯊꯨꯅ ꯌꯥꯎꯒꯅꯤꯅ
ꯁꯨ ꯌꯥꯎꯒꯅꯤꯗ ꯅꯨꯄꯥꯅ ꯑꯗꯨꯝ ꯐꯥꯎꯔꯗꯤ
ꯎꯝ
ꯍꯣꯡꯉ ꯆꯠꯄ ꯌꯥꯗꯤ ꯑꯁ ꯅꯨꯡꯉꯥꯏꯒꯗ ꯇꯕꯗꯣ ꯈꯣꯡ ꯑ ꯆꯥꯛꯄꯁꯨ ꯌꯥꯗꯕ ꯑꯩꯒꯤ
ꯆꯥꯒꯗꯧꯕꯗꯣ ꯆꯥꯗꯕꯤꯗ ꯂꯣꯏ ꯍꯦꯛꯑꯒ ꯄꯨꯕ ꯌꯥꯏꯌꯦꯅ
ꯎꯝ ꯇꯁꯨ ꯌꯥꯏ ꯃꯣꯏꯗꯣ ꯌꯥꯝ ꯄꯜꯂꯦ ꯍꯥꯏꯌꯦ ꯍꯟꯗꯛꯇꯤ ꯀꯤꯟꯕ ꯍꯧꯥꯎꯈ꯭ꯔꯦ ꯍꯥꯏꯌꯦꯦ ꯂꯗ꯭ꯔꯦ ꯍꯥꯏꯕ ꯎꯝ ꯎꯝ ꯃꯣꯔꯅꯤꯡꯒꯨꯝꯕꯗꯤ ꯌꯥꯝ ꯂꯥꯏ ꯑꯗꯨ ꯃꯥꯂꯦ
ꯍꯥꯎꯅꯦ
ꯎꯝ ꯍꯥꯎꯋ ꯍꯥꯎꯋꯦꯅꯦ ꯌꯥꯝ ꯊꯨꯝꯃꯦꯁꯨ ꯍꯥꯏꯌꯦꯦ
ꯎꯝ ꯂꯥꯁ ꯋꯤꯛ ꯇꯔ ꯏꯆꯦꯅ ꯃꯦꯡꯒꯣ ꯑꯃ ꯄꯨꯔꯛꯄꯗꯨꯁꯨ ꯌꯥꯝ ꯍꯥꯎꯋꯦ ꯃꯨꯟꯗ꯭ꯔꯤꯉꯩꯗ ꯃꯨꯟꯗ꯭ꯔꯤꯉꯩꯗ ꯄꯨꯔꯛꯄꯅꯦ ꯃꯥꯅ ꯄꯨꯔꯛꯄꯗꯣ ꯑꯗꯨ ꯌꯥꯝ ꯍꯥꯎꯋꯦ ꯑꯗꯨꯝ ꯃꯨꯟ ꯂꯥꯛꯄ ꯀꯥꯟꯗꯗꯤ ꯃꯨꯟ ꯂꯥꯛꯄ ꯀꯥꯟꯗꯁꯨ ꯑꯗꯨꯝ ꯍꯥꯎꯋꯦ ꯊꯨꯝꯃꯦꯕ
ꯑꯗꯨꯗꯤ
ꯀꯔꯤ
ꯍꯧꯃꯟꯗꯅ ꯃꯥꯏ ꯀꯥ ꯐ꯭ꯔꯅꯤꯕ
ꯌꯥꯝ ꯍꯥꯎꯋꯦ
ꯌꯥꯝ ꯋꯥꯕ꯭ꯔꯅꯦ ꯅꯣꯏꯁꯦ
ꯐꯝ ꯐꯝꯂꯒ ꯌꯦꯝꯃꯣꯏ ꯐꯝꯕꯁꯦ ꯋꯥ
ꯕꯤꯗꯣꯌꯣ ꯒꯨꯝꯕ ꯌꯦꯡꯕ꯭ꯔꯥ ꯀꯣꯜ ꯇꯥꯎꯗꯦꯀꯣ ꯉꯁꯤ
ꯎꯝ ꯕꯤꯗꯤꯌꯣ ꯌꯦꯡꯗꯦ ꯍꯦꯛ ꯌꯧꯔꯒ ꯁꯦꯡꯕ ꯂꯣꯏꯗ꯭ꯔꯤꯉꯩꯗ ꯕꯣꯟ ꯒꯣꯜ ꯇꯧꯔꯛꯑꯦ ꯑꯗꯨꯒ ꯑꯗꯨꯝ ꯃꯥꯕꯨ ꯈꯨꯝꯂꯒ ꯂꯩꯕꯅꯤ ꯄꯩꯁꯥ ꯄꯥꯏꯌꯦ ꯄꯥꯏꯅꯤꯡꯉꯥꯏ ꯂꯩꯇ꯭ꯔꯤꯉꯥꯟ ꯂꯩꯇ꯭ꯔꯤꯀꯥꯟꯗ ꯅꯪꯕꯨ ꯅꯪꯉꯣꯟꯗ ꯄꯤꯒꯦ ꯍꯥꯏꯅ ꯅꯪꯅ ꯅꯪꯉꯣꯟꯗ ꯄꯩꯁꯥ ꯐꯪꯉꯦ ꯍꯥꯏꯕꯒꯤ ꯃꯥꯗꯣ ꯅꯤꯒꯦ ꯍꯥꯏ ꯇꯧ ꯍꯥꯏꯒꯦ ꯇꯧꯕ ꯀꯥꯟꯗ ꯅꯪꯅ ꯂꯥꯛꯑꯣ ꯍꯥꯏꯕꯒꯤ
ꯌꯦꯅ ꯑꯩꯁꯨ ꯄꯤꯕꯅꯦ ꯁꯦ
ꯃꯥꯅ ꯑꯁ ꯇꯥꯎ ꯏꯇꯥꯎ ꯌꯥꯏꯌꯦ
ꯑꯗꯨ ꯑꯣꯏ ꯑꯩꯁꯨ ꯃꯤ ꯃꯤꯉꯣꯟꯗ ꯄꯩꯁꯥ ꯄꯤꯅꯤꯉꯥꯏ ꯂꯩꯕꯒꯤ
ꯎꯝ
ꯈꯔ ꯈꯔꯁꯨ ꯄꯤꯊꯣꯛꯈ꯭ꯔꯗꯤ ꯑꯗꯨꯝ ꯌꯥꯏꯅ ꯍꯥꯏꯗꯤ ꯄꯨꯂꯥꯛ ꯄꯤꯕ ꯉꯝꯗꯦ ꯑꯗꯨꯒꯤ
ꯎꯝ
ꯄꯨꯂꯥꯞ ꯄꯤꯕꯗꯤ ꯉꯝꯗꯕ ꯑꯗꯨꯒꯤ ꯈꯤꯇꯪ ꯈꯤꯇꯪ ꯑꯣꯏꯔꯁꯨ ꯈꯤꯇꯪ ꯈꯤꯇꯪ ꯑꯣꯏꯔꯁꯨ ꯑꯗꯨꯝ ꯍꯥꯟꯅ ꯄꯤꯈ꯭ꯔꯗꯤ ꯅꯨꯡꯉꯥꯏꯅꯤꯅ ꯅꯣꯡ ꯆꯨꯕ꯭ꯔꯣ ꯉꯁꯤꯁꯨ
ꯆꯨꯗꯦ ꯉꯁꯤꯗꯤ
ꯑꯣ ꯑꯗꯨꯝ ꯁꯥꯕ꯭ꯔꯥ ꯎꯝ
ꯍꯧꯖꯤꯛꯄꯨꯗꯤ ꯌꯥꯝ ꯁꯥꯕ ꯑꯣꯏꯗ ꯁꯥꯗ ꯑꯩꯒꯤ ꯀꯩꯅꯣ ꯗꯨꯀꯥꯟꯗꯗꯤ ꯏꯪꯉꯦ ꯁꯥꯗꯦ ꯌꯨꯝꯗꯗꯤ ꯌꯥꯝ ꯁꯛꯑꯦ
ꯅꯨꯡꯉꯥꯏꯅꯤꯀꯣ ꯃꯗꯤꯦ
ꯍꯦ ꯈꯪꯗ꯭ꯔꯦ ꯅꯨꯡꯉꯥꯏ ꯒꯦꯔ ꯅꯨꯡꯉꯥꯏꯇꯕꯒꯦꯔ
ꯀꯨꯝꯗ ꯑꯣꯗ ꯃꯤ ꯀꯣꯅꯒꯤ ꯊ ꯂꯣꯏꯕꯗ ꯇꯥꯗꯗ ꯀꯣꯏꯗ
ꯎꯝ
ꯅꯪꯤꯗꯣ ꯊꯨ ꯑꯣꯅꯤꯀꯣ
ꯑꯩ ꯏ ꯇꯨꯋꯦꯜꯅꯦ ꯍ
ꯎꯝ ꯔꯗꯤ ꯃꯗꯤ ꯏꯁꯇꯦꯚꯗꯕ ꯍ ꯀꯅꯤ ꯀ
ꯑꯁꯤ ꯑꯁꯤꯒꯤ ꯊꯥꯒꯤꯗꯤꯛ ꯑꯃꯁꯨ ꯂꯩꯔꯣꯏ
ꯍ ꯃꯤꯒꯤ ꯄꯤꯅꯤꯡꯉꯥꯏ ꯂꯩꯥꯏꯔꯁꯨ ꯑꯗꯨꯝ ꯌꯥꯏꯗ ꯄꯤꯈ꯭ꯔꯁꯨ ꯍꯣꯏ ꯌꯅꯤꯅ ꯑꯗꯨꯁꯨ
ꯑꯪꯀꯜ ꯑꯪꯀꯜꯉꯣꯟꯗ ꯍꯥꯟꯅ ꯄꯤꯔꯅꯤ ꯗꯤꯁꯃꯥꯟꯒꯤ ꯑꯩ ꯅꯦꯛꯁ ꯃꯟ ꯦ ꯁꯂꯥꯏꯒꯦ ꯇꯧꯕꯣ ꯃꯥꯟꯗꯗꯤꯁꯃꯥꯟꯒꯦ ꯀꯥꯎꯒꯤ ꯁꯚꯦꯟꯒꯨꯝꯕ ꯄꯤꯒꯅꯤ
ꯎꯝ ꯍꯥ ꯀꯔꯝ ꯀꯥꯟꯗ ꯊꯥ ꯁꯨꯈ꯭ꯔꯅꯤ ꯅꯪꯒꯤ ꯗꯦꯠ ꯀꯌꯥꯗ
ꯗꯁ ꯁꯕꯦꯟꯗ ꯗꯁ ꯁꯕꯦꯟꯗ ꯁꯨꯕ
ꯑꯣ ꯀꯨꯏꯗ꯭ꯔꯅ ꯑ ꯑꯗꯨꯗꯤ
ꯀꯨꯏ ꯃꯇꯝ ꯌꯥꯝ ꯂꯩꯔꯤꯑꯦꯗ
ꯑꯁꯤꯁꯤ ꯗꯦ ꯇ꯭ꯋꯦꯟꯇꯤ ꯐꯣꯔꯅꯦ ꯍꯥꯏ